ꯍꯦ
ꯑꯣ ꯅꯨꯡꯉꯥꯏꯔꯤꯕ꯭ꯔꯣ
ꯍꯣꯏ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯑ ꯑꯐꯤꯗꯔ ꯂꯩꯕꯅ
ꯍꯥꯥ
ꯀꯔꯤ ꯇꯧꯔꯒ ꯂꯩꯕꯅꯣ
ꯑꯣ ꯑꯩꯈꯣꯏꯗ ꯃꯩ ꯃꯨꯠꯈ꯭ꯔꯕ ꯑꯗꯨꯒꯤ ꯐꯝ ꯃꯝꯕꯅꯤꯗ ꯑꯗꯨꯝ ꯆꯥꯛ ꯆꯥꯕ ꯂꯣꯏꯕꯒꯤ
ꯑꯥ ꯀꯔꯤ ꯃꯊꯦꯜ ꯆꯥꯔꯒꯦ ꯆꯥꯗ꯭ꯔꯤꯌꯦ ꯑꯩꯗꯤ
ꯑꯈꯣꯏ ꯍꯋꯥꯏ ꯆꯥꯏ ꯑꯣ ꯆꯥꯗ꯭ꯔꯤꯌꯦ
ꯑꯧ ꯆꯥꯗ꯭ꯔꯤꯌꯦ
ꯑꯣ ꯕꯣꯜ ꯌꯦꯡꯒꯗ꯭ꯔꯣ
ꯌꯦꯡꯗꯦꯗ ꯑꯩꯗꯤ ꯅꯪ ꯌꯦꯡꯕ꯭ꯔꯣ
ꯑꯣ ꯑꯣ ꯑꯩꯈꯣꯏꯗꯤ ꯌꯦꯡꯉꯦ ꯍꯧꯖꯤꯛꯇꯤ ꯍꯧꯖꯤꯛꯇꯤ ꯌꯦꯡꯉꯔꯣꯏ ꯍꯣꯔꯦꯟ ꯂꯣꯏꯔꯝꯗꯥꯏꯗ ꯑꯣꯏꯅ ꯌꯦꯡꯉꯒꯦ ꯉꯁꯤꯗꯤ
ꯑ ꯉꯁꯤꯗꯤ ꯀꯗꯥꯏ ꯀꯗꯥꯏ ꯆꯠꯂꯨꯕ꯭ꯔꯣ
ꯑꯣ ꯉꯁꯤꯁꯦ ꯑꯩ ꯊꯕꯛ ꯆꯠꯂꯦ ꯑꯗꯨ ꯍꯜꯂꯛꯈ꯭ꯔꯒ ꯐꯤ ꯀꯩꯀꯩ ꯁꯨꯏꯌꯦ ꯅꯪꯗꯤ ꯀꯔꯤ ꯀꯔꯤ ꯇꯧꯕ꯭ꯔꯣ ꯉꯁꯤ
ꯑꯦ ꯑꯗꯨꯝ ꯂꯩꯌꯦꯗ
ꯑꯣ ꯌꯨꯝ ꯑꯗꯨꯝ ꯂꯩꯕ꯭ꯔꯣ
ꯍꯣꯏ
ꯎꯝ ꯑꯁ ꯉꯁꯤꯗꯤ ꯊꯕꯛ ꯌꯥꯝꯕꯒꯤ ꯌꯥꯝ ꯋꯥꯈ꯭ꯔꯦ
ꯎꯝ
ꯑꯌꯨꯛꯁꯨ ꯊꯦꯡꯅ ꯍꯧꯒꯠꯄ ꯑꯗꯨꯒ ꯑꯥ ꯌꯥꯝꯃꯟꯕꯒꯤ ꯋꯥꯔꯕ꯭ꯔꯥ
ꯊꯕꯛ ꯌꯥꯝ ꯐꯥꯕ ꯃꯥꯜꯂꯤꯀꯣ
ꯑꯣ ꯑꯌꯨꯛ ꯍꯧꯒꯠꯂꯦ ꯑꯗꯨꯒ
ꯄꯨꯡ ꯇꯔꯥ ꯇꯥꯈ꯭ꯔꯕ ꯍꯧꯒꯣꯠꯄꯗꯣ ꯊꯦꯡ ꯃꯟꯈ꯭ꯔꯕ ꯑꯍꯤꯡꯗ ꯕꯣꯜ ꯌꯦꯡꯕꯒꯤ ꯑꯗꯨꯒ ꯊꯕꯛ ꯆꯠꯈ꯭ꯔ ꯃꯇꯨꯡꯗ ꯑꯃꯨꯛ ꯍꯜꯂꯛꯑꯒ ꯐꯤ ꯁꯨꯕ ꯏꯃꯨꯡ ꯂꯣꯏꯁꯤꯟꯕ ꯇꯧꯕꯗ ꯑꯥ ꯊꯦꯡꯈ꯭ꯔꯦ ꯆꯥꯛ ꯆꯥꯕꯁꯨ
ꯎꯝ ꯍꯧꯖꯤꯛꯇꯤ ꯀꯔꯤ ꯀꯔꯤ ꯇꯥꯈꯤꯒꯦꯔꯣ ꯇꯨꯝꯈ꯭ꯔꯒꯦꯔꯣ ꯅꯠꯇ꯭ꯔꯒ
ꯑꯁ ꯇꯨꯝꯃꯣꯏꯗ ꯇꯨꯝꯅꯤꯡꯗ꯭ꯔꯤ ꯍꯧꯖꯤꯛꯁꯨ ꯑꯩꯈꯣꯏꯗꯤ ꯄꯨꯡ ꯑꯅꯤ ꯑꯍꯨꯝ ꯑꯗꯨꯃꯥꯏꯅ ꯇꯨꯝꯃꯦ
ꯑꯥꯏꯁ ꯑꯩꯁꯨ ꯑꯗꯨꯃꯥꯏꯅ ꯇꯨꯝꯃꯦ ꯊꯦꯡꯅ ꯇꯨꯝꯃꯦ ꯑꯩꯁꯨ
ꯎꯝ ꯍꯧꯖꯤꯛꯁꯦ ꯐꯣꯟꯁꯦ ꯕꯤꯇ꯭ꯔꯤ ꯌꯥꯎꯗ꯭ꯔꯕꯅꯦꯕꯀꯣ ꯀꯩꯅꯣ ꯌꯥꯎꯅꯉꯥꯏꯅꯦꯀꯣ ꯄꯋꯥꯔꯕꯤꯟꯗ ꯇꯧꯕ ꯑꯗꯨꯝ ꯐꯝꯕꯗꯨꯗ ꯍꯩꯅꯔꯛꯇꯕꯒꯤ
ꯑ ꯑꯩꯈꯣꯏꯗꯤ ꯐꯣꯟꯁꯦ ꯑꯗꯨꯝ ꯄꯥꯏꯔꯒ ꯌꯦꯡꯉ ꯂꯩꯕꯅꯤꯅ ꯑꯁ ꯐꯣꯟꯁꯦ ꯉꯥꯏꯍꯥꯛꯇꯪ ꯆꯥꯔꯖꯕꯨꯨ ꯇꯧꯔ ꯄꯥꯏꯗ꯭ꯔꯦ
ꯌꯥ ꯑꯍꯣꯏ ꯄꯥꯏꯗ꯭ꯔꯗꯤ ꯍꯩꯅꯅꯩ ꯉꯍꯥꯛꯇꯪ ꯊꯥꯗꯣꯛꯄ ꯇꯥ ꯀꯔꯥꯏꯗ ꯌꯥꯝ ꯅꯨꯡꯉꯥꯏꯇꯕꯗꯣ ꯏꯁꯥꯗ ꯑꯗꯨꯉꯥꯏ ꯑꯗꯨꯝ ꯑ ꯑꯗꯨꯃꯥꯏꯅ ꯇꯧꯋꯦ ꯑꯗꯨꯅ ꯑꯁ ꯀꯥꯏꯗꯩ ꯐꯣꯟ ꯌꯥꯎꯗ꯭ꯔꯗꯤ ꯍꯤꯡꯕ ꯉꯝꯃꯦ
ꯎꯝ
ꯅꯣꯏꯗꯤ
ꯅꯪꯗꯤ ꯑ ꯍꯣꯏ ꯆꯪꯕꯨꯗꯤ ꯊꯣꯡꯕ ꯂꯣꯏꯈ꯭ꯔꯦ ꯆꯥꯅꯤꯡꯗꯕꯒꯤ ꯆꯥꯗꯕꯤꯗ ꯂꯩꯕꯅꯦ
ꯑꯣ
ꯎꯝ ꯅꯪ ꯁ꯭ꯄꯣꯔꯠ ꯌꯦꯡꯉꯦ ꯍꯥꯏꯕ ꯅꯪꯗꯤ ꯀꯔꯤꯒꯤ ꯁꯞꯄꯣꯔꯠ ꯇꯧꯕ꯭ꯔꯣ ꯉꯥꯔꯥꯡ ꯑꯦ ꯃꯤ ꯑꯥ ꯑꯥ ꯉꯔꯥꯡ ꯀꯥꯄꯗ ꯌꯥꯎꯕ꯭ꯔꯣꯕ ꯅꯪꯁꯨ ꯑꯩꯗꯤ ꯅꯣꯛ ꯅꯤꯡꯕꯅ ꯂꯣꯏꯔꯦ ꯉꯥꯔꯥꯡ ꯗꯤ ꯀꯄꯦ ꯍꯦꯕ ꯄꯥꯎ ꯌꯥꯝ ꯇꯥꯈ꯭ꯔꯦꯕ ꯑꯩ ꯑꯗꯨꯒꯤ ꯅꯪꯁꯨ ꯌꯥꯎꯔꯤꯕ꯭ꯔꯥ ꯍꯥꯏꯕ
ꯑꯩꯈꯣꯏꯒꯤ ꯑꯩꯈꯣꯏꯒꯤ ꯏꯃꯥꯟꯅꯕꯤ ꯃꯔꯨꯞꯁꯤꯡꯁꯨ ꯀꯣ ꯂꯣꯏꯅ ꯀꯞꯄꯅꯦ
ꯑꯦ ꯅꯣꯏꯁꯤꯗꯤꯀꯣ ꯑꯩꯗꯤ ꯀꯃꯥꯏꯅꯟ ꯇꯧꯕ꯭ꯔꯥ ꯈꯪꯅꯤꯡꯉꯦꯗ
ꯃꯣꯏꯁꯦ ꯀꯞꯄꯦ ꯊꯦꯝꯃꯁꯨ ꯇꯣꯛꯇ꯭ꯔꯤꯕ ꯑꯃꯗꯤ ꯑꯗꯨꯝ ꯀꯞꯄ ꯀꯞꯄꯒ ꯇꯨꯝꯈ꯭ꯔꯦ
ꯑꯩ
ꯃꯃꯤꯠ ꯑꯃꯅ ꯂꯥꯎꯔꯒ ꯂꯥꯎꯔꯒ ꯀꯞꯄ ꯑꯃꯅ ꯇꯨꯃꯤꯟꯅ ꯄꯤ ꯇꯥꯔ ꯇꯥꯔꯒ ꯀꯞꯄ ꯈꯣꯂꯥ ꯑꯗꯨꯝ ꯂꯣꯏꯈ꯭ꯔꯦ ꯃꯥꯗꯤ
ꯑꯁ ꯂꯣꯔꯦꯗ ꯑꯩꯗꯤ ꯌꯦꯡꯗꯕꯒꯤ ꯑꯩꯗꯤ ꯁꯤꯒꯨꯝꯕꯗ ꯑꯃꯠꯇ ꯇꯥꯗꯕꯒꯤ ꯑꯩꯗꯤ ꯑꯥ ꯂꯩꯔꯦ
ꯑꯁ ꯑꯩꯈꯣꯏꯗꯤ ꯌꯦꯡꯕꯗ ꯑꯁ ꯃꯥꯒꯤ ꯃꯁꯛꯇꯣ ꯎꯕꯗꯣꯀꯣ ꯌꯥꯝ ꯅꯨꯡꯁꯤꯕꯗꯣ ꯑꯣ
ꯑꯣ
ꯃꯥꯒꯤ ꯃꯁꯛꯇꯨ ꯎꯕꯗ ꯌꯥꯝ ꯀꯥꯞꯅꯤꯡꯈ꯭ꯔꯕ ꯅꯪ ꯅꯨꯡꯁꯤꯕ ꯑꯗꯨꯒꯤ
ꯃꯤ ꯌꯥꯝ ꯀꯥꯞꯄꯦ ꯍꯥꯏꯌꯦꯕ ꯑꯩꯒꯤ ꯕ꯭ꯔꯨꯞꯁꯤ ꯁꯨꯝ ꯀꯥꯄꯦ ꯀꯥꯄꯦ ꯄꯥꯎꯁꯤ ꯂꯣꯏ ꯇꯥꯈ꯭ꯔꯦꯕ ꯑꯗꯨꯒꯤ ꯅꯪꯁꯨ ꯀꯥꯞ ꯌꯥꯎꯔꯝꯅꯤ
ꯌꯥꯎꯋꯦ ꯌꯥꯎꯋꯦ ꯑꯩꯒꯤ ꯃꯔꯨꯞ ꯅꯨꯄꯤꯁꯤꯡꯁꯨ ꯂꯣꯏ ꯀꯞꯄꯅꯦ ꯃꯣꯏꯗꯤ
ꯑꯥ
ꯈꯔ ꯅꯨꯡꯉꯥꯏꯇꯦ ꯉꯔꯥꯡꯗꯣ ꯑꯗꯣ ꯉꯁꯤꯅ ꯑꯃꯨꯛ ꯀꯃꯥꯏ ꯇꯧꯒꯦꯔꯥ ꯈꯪꯗꯦ ꯉꯁꯤꯗꯤ ꯀꯞꯇꯤ ꯀꯞꯄꯣꯏ ꯀꯃꯥꯏꯅ ꯁꯥꯟꯅꯕꯅꯣꯗꯨ ꯌꯦꯡꯈ꯭ꯔꯅꯤ ꯃꯣꯏꯒꯤꯅ ꯑꯃꯨꯛ
ꯑꯣ ꯉꯁꯤꯗꯤ ꯄꯨꯡ ꯀꯌꯥꯗ ꯂꯣꯏꯒꯦꯔꯣ
ꯄꯨꯡꯗꯣ ꯑꯩꯅ ꯈꯟꯕꯗ ꯇꯔꯥꯃꯥꯊꯣꯏ ꯃꯈꯥꯏꯗ ꯂꯣꯏꯒꯗꯧꯕ ꯃꯥꯜꯂꯦ
ꯎꯝ ꯄꯨꯡ ꯇꯔꯥꯅꯤꯊꯣꯏꯗ ꯑꯃꯨꯛꯀ ꯌꯦꯡꯒꯗꯧꯕ
ꯑꯪ ꯌꯦꯡꯉꯔꯣꯏꯗ ꯍꯧꯖꯤꯛ ꯄꯨꯡ ꯃꯥꯄꯟ ꯃꯈꯥꯏꯗ ꯍꯧꯕꯅꯦꯕ
ꯑꯥ
ꯑꯗꯣ ꯑꯗꯨꯗꯩ ꯍꯧꯔꯗꯤ ꯇꯔꯥꯃꯥꯊꯣꯏ ꯃꯈꯥꯏꯗ ꯂꯣꯏꯕꯅꯦꯕ ꯑꯗꯨꯃꯥꯏꯅ ꯇꯧꯕ ꯇꯔꯥꯗ ꯑꯩ ꯑꯩꯗꯤ ꯇꯔꯥ ꯑꯗꯥꯏ ꯌꯦꯡ ꯌꯦꯡꯒꯦ ꯈꯜꯂꯦ ꯈꯔ ꯀꯨꯏꯔꯒ
ꯑꯥ ꯉꯁꯤꯗꯤ ꯀꯔꯤꯒ ꯀꯔꯤ ꯁꯅꯥꯒꯦꯔꯣ
ꯉꯁꯤꯗꯣ ꯏꯖꯤꯞꯀꯥ ꯀꯩꯅꯣꯒ ꯑꯁꯇ꯭ꯔꯦꯂꯤꯌꯥꯒ ꯑ ꯑꯥꯔꯖꯦꯟꯇꯤꯅꯥ ꯍꯥꯏꯕ ꯑꯥꯔꯖꯦꯟꯇꯤꯅꯥꯒ ꯏꯖꯤꯞꯀ ꯑꯥꯔꯖꯦꯟꯇꯤꯅꯥꯒ ꯏꯖꯤꯞꯀ
ꯑꯥ
ꯀꯃꯥꯏꯅ ꯇꯧꯒꯦꯔ ꯈꯪꯗꯦ ꯑꯅꯤꯗꯣ ꯑꯔꯣꯏꯕꯅꯦꯕꯥ ꯑꯗꯨꯒꯤ ꯅꯨꯡꯁꯤꯌꯦ
ꯉꯁꯤꯅ ꯑꯔꯣꯏꯕ ꯑꯣꯏꯒꯦꯔꯣꯅꯦ
ꯍꯥꯏꯕꯗꯤ ꯑꯥ ꯌꯥꯎꯔꯤꯕ ꯑꯥꯔꯖꯦꯟꯇꯤꯅꯥꯒꯤ ꯔꯣꯅ ꯃꯦꯁꯤꯗꯣ
ꯑꯥ
ꯃꯥꯒꯤ ꯑꯔꯣꯏꯕ ꯀꯩꯅꯣꯅꯦ ꯑꯣꯏꯗꯣꯏꯅꯦꯕ ꯋꯥꯜ ꯀꯞ ꯑꯣꯏꯗꯣꯏꯕ
ꯑꯣ ꯉꯁꯤꯁꯦ ꯑꯥꯔꯖꯦꯟꯇꯤꯅꯥ ꯁꯅꯥꯒꯦꯔꯣ
ꯑꯥꯎ ꯁꯥꯟꯅꯒꯅꯤ
ꯑꯣ ꯃꯣꯏꯒꯤꯁꯨ ꯉꯁꯤꯁꯦ ꯉꯝꯗ꯭ꯔꯗꯤ ꯉꯝꯗꯗꯤ ꯃꯣꯏꯁꯨ ꯉꯁꯤꯁꯦ ꯂꯩꯍꯧꯔꯅꯤ
ꯎꯝ ꯂꯩꯍꯧꯔꯅꯤ ꯍꯧꯈ꯭ꯔꯕꯅꯦ ꯍꯧꯖꯤꯛ
ꯑꯣ ꯉꯁꯤꯁꯦ ꯑꯃꯨꯛꯀ ꯃꯦꯁꯤ ꯁꯤꯗꯤ ꯃꯦꯁꯤꯒꯤ ꯐꯦꯟꯖꯦ ꯉꯝꯗ꯭ꯔꯗꯤ ꯀꯞꯀꯅꯤꯅꯦ ꯑꯃꯨꯛꯇ
ꯑꯁ ꯀꯛꯄ ꯑꯣꯔꯦꯗꯤ ꯂꯩꯍꯧꯔꯕꯅꯦ ꯃꯣꯏ ꯑꯃꯨꯛ
ꯑ ꯑꯗꯨꯅ ꯃꯦꯁꯤꯒꯤ ꯐꯦꯟ ꯁꯦ ꯑꯃꯨꯛꯀ ꯃꯣꯏꯁꯦ ꯑꯃꯨꯛꯀ ꯑꯁ ꯌꯦꯡ ꯍꯌꯦꯡꯁꯦ ꯄꯥꯎ ꯑꯃꯨꯛꯀ ꯇꯥꯅꯤꯡꯉꯥꯏ ꯍꯔꯥꯎꯋꯦꯗ ꯑꯩꯗꯤ ꯌꯦꯡꯒꯗ꯭ꯔꯕꯨ ꯃꯣꯏꯒꯤ ꯃꯨꯛꯅꯨꯛꯁꯤ ꯌꯦꯡꯉꯒ ꯑ
ꯃꯤꯗꯤ ꯑꯆꯥꯄꯣꯠꯀ ꯄꯨꯔꯛꯈ꯭ꯔꯒ ꯔꯦꯗꯤ ꯇꯧꯈ꯭ꯔꯕꯅꯦ ꯃꯣꯏꯗꯤ
ꯐꯤꯁ ꯍꯣꯔꯦꯟ ꯀꯥ ꯀꯥꯗ꯭ꯔꯗꯤ ꯀꯥꯗ꯭ꯔꯗꯤ ꯐꯖꯔꯅꯤ
ꯎꯝ ꯉꯔꯥꯡꯁꯨ ꯃꯦꯁꯤꯒꯤ ꯐꯦꯟ ꯑꯃ ꯌꯥꯎꯋꯦꯕ ꯀꯞꯄꯗꯣ ꯃꯥꯅ ꯑꯃꯨꯛ ꯀꯔꯤꯒꯤ ꯀꯞꯅꯤꯡꯕ꯭ꯔꯥ ꯍꯥꯏꯔꯒ ꯑꯥ ꯔꯣꯅꯥꯜꯗꯣꯗ ꯌꯥꯝ ꯅꯨꯡꯁꯤꯃꯟꯕꯒꯤ ꯀꯞꯄ
ꯑꯣ
ꯎꯝ ꯑꯗꯣ ꯉꯁꯤꯗꯤ ꯀꯞꯀꯅꯤ ꯍꯥꯏꯕꯅꯤ ꯀꯥꯗ꯭ꯔꯗꯤ
ꯍꯣꯏ ꯌꯦꯡꯕ ꯃꯤꯈꯥꯟ ꯃꯣꯏ ꯌꯦꯡꯕ ꯃꯤꯁꯤꯡꯅꯗꯤꯀꯣ ꯌꯥꯝ ꯅꯨꯡꯁꯤꯔ ꯑꯩꯈꯣꯏꯗꯤ ꯌꯦꯡꯗ꯭ꯔꯕꯅꯤꯅ
ꯑꯣ ꯈꯪꯗ꯭ꯔꯕ ꯑꯁ ꯌꯦꯡꯕꯗꯤ ꯅꯨꯡꯗꯤ ꯅꯨꯡꯁꯤꯕꯅꯦ ꯃꯣꯏꯗꯤ ꯌꯥꯝꯅ ꯉꯔꯥꯡ ꯅꯨꯄꯥ ꯃꯈꯩꯗꯨ ꯊꯝꯃꯣꯏ ꯀꯥꯏꯕꯗꯣ ꯃꯣꯏ ꯃꯌꯥꯝꯒꯤ
ꯑꯁ ꯅꯨꯄꯥꯐꯥꯎꯒ ꯅꯨꯄꯥꯐꯥꯎ ꯀꯥꯞꯄꯦ ꯍꯥꯏꯌꯦꯅꯦ ꯉꯔꯥꯡꯗꯤ ꯑꯩꯒꯤ ꯃꯔꯨꯞ ꯀꯥꯞꯄꯦ ꯍꯥꯏꯔꯒ ꯑꯁ ꯅꯣꯛꯅꯤꯡꯕꯗꯨ ꯑꯩꯅ
ꯅꯨꯄꯥꯔꯣ
ꯍꯩ ꯑꯩꯒꯤ ꯃꯔꯨꯞꯁꯤꯡꯐꯥꯎꯕ ꯀꯥꯞꯄꯦ ꯍꯩꯌꯦꯕ ꯅꯨꯄꯥ ꯐꯥꯎꯕ ꯅꯣꯛꯅꯤꯡꯕꯗꯣ ꯊꯋꯥꯏ ꯅꯨꯡꯉꯥꯏꯇ꯭ꯔꯦ ꯍꯥꯏꯔꯒ ꯇꯨꯝꯔꯒ ꯂꯩꯌꯦ ꯍꯥꯏꯔꯒ ꯑꯁ ꯅꯣꯛꯅꯤꯡꯕꯗꯣ
ꯑꯌꯥ ꯌꯥꯝ ꯅꯨꯡꯉꯥꯏꯇꯦꯅ ꯅꯪ ꯅꯨꯄꯥꯖꯤꯡꯗꯨ ꯑꯩꯈꯣꯏꯗꯤ ꯇꯥꯗꯤ ꯇꯥꯏ ꯑꯗꯨ ꯃꯣꯏꯁꯨ ꯌꯥꯝ ꯅꯨꯡꯉꯥꯏꯔꯝꯃꯣꯏ ꯈꯪꯉꯦ ꯍꯥ꯭ꯔꯠ ꯕ꯭ꯔꯣꯀꯟ ꯑꯣꯏꯔꯝꯃꯅꯤ
ꯍꯣꯏ ꯆꯦꯇꯁꯀꯨꯝꯕꯗꯤ ꯑꯩꯁꯨ ꯎꯕꯨꯗꯤ ꯎꯌꯦꯕꯥ
ꯑꯣ ꯑꯣ
ꯑꯩꯈꯣꯏ ꯏꯁꯀ꯭ꯔꯤꯟ ꯊꯨꯡꯉꯤꯕꯅꯁꯨ ꯈꯪꯗꯦꯗꯥꯛ ꯑꯩ
ꯅꯪ ꯃꯤꯅꯠ ꯅꯃꯥꯟꯅ ꯊꯣꯡꯈ꯭ꯔꯕ꯭ꯔꯣ
ꯑꯦꯟꯅ ꯊꯨꯝꯗꯦ ꯍꯥꯏꯦ
ꯑꯣ ꯌꯥꯝ ꯐꯩꯅꯤꯅꯗꯤ
ꯅꯨꯡꯃꯥꯏꯅ ꯂꯩꯕ ꯃꯥꯂꯤꯛꯀꯣ
ꯀꯔꯤꯔꯤ ꯅꯨꯡꯉꯥꯏꯅ ꯂꯩꯒꯔꯦꯗ ꯉꯁꯤ ꯉꯥꯛꯇꯅꯦ
ꯎ ꯅꯪ ꯅꯪꯁꯨꯣ ꯅꯪ ꯑꯗꯨꯝ ꯊꯣꯡꯕ꯭ꯔꯣꯖꯥꯛ ꯌꯦꯟꯖꯥꯡꯒꯨꯝꯕ ꯑꯗꯨꯝ
ꯎꯝ ꯍꯥꯏꯌꯦꯗ ꯑꯩꯗꯤ ꯏꯃꯥꯈꯣꯏꯒ ꯂꯩꯃꯤꯟꯅꯗꯕꯅꯤꯅꯀꯣ ꯑꯗꯨꯝ ꯊꯣꯡꯈ꯭ꯔꯦ
ꯑꯥ
ꯍꯣꯁꯇꯦꯜꯗ ꯂꯩꯕꯒꯤ
ꯍꯥꯛ ꯏꯟꯖꯥꯡꯗꯤꯦ ꯑꯌꯥꯝꯕ ꯑꯗꯨꯝ ꯊꯣꯡꯉꯛꯑꯣ ꯅꯍ ꯍꯣꯁꯇꯦꯜꯗ ꯂꯩꯕ꯭ꯔꯣ
ꯑꯣ ꯂꯩꯌꯦ
ꯑꯥ
ꯑꯩꯈꯣꯏ ꯃꯩꯁꯨ ꯂꯥꯛꯈ꯭ꯔꯦ
ꯑ
ꯅꯟ ꯏ ꯀꯒꯔꯤ ꯊꯣꯡꯝꯕ ꯍꯤꯒꯦ ꯀꯥꯏ
ꯍꯪꯉꯣꯏꯕꯨꯗꯤ ꯂꯣꯏ ꯍꯥꯏꯌꯦꯗ ꯑꯦ ꯏꯟꯖꯥꯡ ꯅꯨꯄꯤ ꯑꯣꯏꯔꯁꯨ ꯁꯣꯡ ꯏꯁꯥꯕꯨ ꯑꯣꯏꯔꯣ ꯉꯥ ꯑꯣꯏꯔꯣ ꯎꯇꯤ ꯆꯒꯦꯟ ꯊꯣꯡꯕꯗꯤ ꯂꯣꯏ ꯍꯥꯏꯌꯦꯗꯥꯛꯑ
ꯑꯣ ꯑꯩꯈꯣꯏꯅ ꯑꯩꯗꯤ ꯈꯔꯇꯪ ꯊꯣꯡꯕ ꯍꯩꯌꯦ ꯌꯥꯝꯅꯗꯤ ꯍꯩꯇꯦ
ꯑꯥ ꯁꯒꯨꯝ ꯑꯣ ꯁꯥꯒꯨꯝꯕꯗꯤ ꯊꯣꯡꯕ ꯍꯩꯇꯕ꯭ꯔꯣ
ꯑꯣ ꯎꯠꯇꯤꯁꯨ ꯍꯥꯏꯩꯇꯗ
ꯑꯥ
ꯇꯝꯗꯕꯅꯤꯅꯦꯀꯣ ꯍꯩꯇꯕ ꯏꯃꯥꯡꯒꯗ ꯇꯝꯃꯗꯤ ꯍꯩꯒꯅꯤ ꯑꯩꯗꯣ ꯀꯨꯏꯗ꯭ꯔꯤꯕ ꯆꯥꯛ ꯊꯣꯡꯕꯗꯣ ꯍꯥꯏꯔꯛꯄꯗꯣ ꯑꯗꯨꯝ ꯀꯩꯅꯣꯗ ꯍ ꯍ ꯍꯥꯎꯕꯗꯤ ꯑꯗꯨꯝ ꯌꯥꯗꯤ ꯌꯥꯏꯌꯦ ꯆꯥꯕ
ꯑ
ꯑꯗꯨꯝ ꯂꯩꯃꯤꯟꯅꯔꯛꯄꯒꯤꯀꯣ ꯏꯃꯥꯈꯣꯏꯅ ꯑꯗꯨꯝ ꯇꯧꯈꯤꯕ
ꯑꯥ
ꯑꯗꯣ ꯃꯨꯛ ꯏꯃꯥ ꯈꯨꯗꯤꯩ ꯂꯩꯇ꯭ꯔꯗꯤ ꯍꯧꯖꯤꯛ ꯏꯊꯟꯗ ꯍꯣꯁꯇꯦꯜꯗ ꯂꯩꯕꯗꯣ ꯏꯊꯟꯅ ꯊꯣꯡꯍꯜꯂꯦꯕ ꯃꯣꯏꯗꯣ
ꯑꯥ
ꯑꯩꯈꯣꯏꯒꯤ ꯁꯤꯗ ꯂꯩꯕꯗꯤ ꯏꯁꯥ ꯎ ꯏꯁꯥ ꯏꯁꯥꯅ ꯊꯣꯡꯖꯕ
ꯀꯩꯗꯤ ꯍꯩꯕ꯭ꯔꯥ ꯍꯩꯇꯕ꯭ꯔꯥ ꯈꯪꯗꯦ ꯑꯩꯗꯤ ꯄꯥꯡꯊꯣꯛ ꯊꯣꯛꯣꯡꯉꯦ ꯍꯥꯎꯕ꯭ꯔꯥ ꯍꯧꯥꯎꯗꯕ꯭ꯔꯥ ꯁꯨꯝ ꯈꯪꯗꯦ
ꯑꯗꯨꯝ ꯆꯥꯔꯦ ꯄꯣꯡꯊꯣꯡ ꯊꯣꯡꯗꯒ ꯑꯗꯨꯅꯤꯅ ꯐꯕꯅꯤꯗ ꯑꯗꯨꯗꯒꯤ ꯑꯗꯨꯝ ꯍꯩꯔꯛꯈ꯭ꯔꯅꯤ
ꯄꯊꯟ ꯊꯣꯛꯄ ꯍꯥꯏꯕꯗꯨꯅꯦꯕ ꯍꯥꯎꯕ꯭ꯔꯥ ꯍꯥꯎꯗꯕ꯭ꯔꯥ ꯈꯪꯗ꯭ꯔꯦꯕ ꯑꯩꯗꯤ
ꯍꯧꯖꯤꯛꯀꯥꯟꯁꯨ ꯄꯪꯊꯣꯡꯗ ꯊꯣꯡꯉꯦ ꯑꯩꯁꯨ ꯀꯔꯤꯒꯤꯅꯣ ꯍꯥꯏꯕꯗꯤ ꯃꯇꯝ ꯂꯩꯇꯕꯅꯤꯅꯀꯣ ꯑꯗꯨꯝ ꯌꯥꯅ ꯌꯥꯅꯕ ꯆꯥꯔꯅꯤ ꯊꯣꯡꯉꯅꯤ ꯑꯗꯨꯃꯥꯏꯅ ꯇꯧꯔꯦ
ꯎ
ꯁꯥꯏꯌꯦꯅ ꯅꯣꯏꯒꯤꯗꯤ ꯅꯣꯡ ꯆꯨꯕ꯭ꯔꯣ
ꯅꯣꯡ ꯆꯨꯗꯦꯗ
ꯑꯩꯣꯏ ꯅꯣꯡꯒ ꯅꯆꯨꯦ
ꯑꯗꯤ ꯅ ꯆꯣꯂ ꯁ
ꯎꯝ
ꯎꯝ ꯎꯝ ꯑ ꯍꯧꯖꯤꯛꯀꯅꯤ ꯀꯛ꯭ꯔꯤꯌꯦ ꯍꯧꯖꯤꯛ ꯑꯅꯤ ꯀ꯭ꯛ꯭ꯔꯤ ꯇꯥꯔ ꯂꯩꯕ꯭ꯔꯣ ꯑꯗꯨꯝ
ꯑꯗꯨꯝ ꯐꯝꯃꯒ ꯂꯩꯌꯦꯗꯏꯗꯤ ꯀꯔꯤꯁꯨ ꯇꯧꯅꯤꯡꯉꯥꯏ ꯂꯩꯇꯕꯒꯤ ꯃꯕꯨꯙꯗꯤ ꯂꯥꯛꯀꯔꯤ ꯍꯧꯦ ꯍꯧꯖꯤꯛ ꯑꯃꯨꯛ ꯑꯗꯨ ꯃꯩ ꯂꯥꯛꯂꯕꯅꯤꯅ ꯈꯔ ꯅꯨꯡꯉꯥꯏꯔꯦ ꯐꯦꯟ ꯊꯥꯔꯛꯒ ꯂꯩꯔꯅꯤ
ꯍꯌꯦꯡꯗꯤ ꯀꯗꯥꯏ ꯆꯠꯀꯦꯔꯣ ꯍꯌꯦꯡꯒꯤ ꯆꯠꯅꯤꯡꯉꯥꯏꯒꯨꯝꯕ ꯊꯧꯔꯥꯡ
ꯑꯁ ꯍꯌꯦꯡꯗꯤ ꯐꯖꯅ ꯇꯨꯝꯒꯦ ꯈꯜꯂꯦ ꯑꯁ ꯄ꯭ꯂꯅꯤꯡꯒ ꯑꯃꯐꯥꯎ ꯂꯩꯇꯦ ꯑꯗꯨꯩ ꯍꯌꯦꯡꯗꯤ ꯐꯖꯅ ꯇꯨꯝꯒꯤ ꯈꯂ ꯉꯁꯤꯁꯦ ꯐꯖꯅ ꯇꯨꯝꯕ ꯐꯪꯗ꯭ꯔꯦꯕ ꯑꯗꯨꯒꯤ ꯊꯤ ꯅꯨꯡꯊꯤꯅ ꯇꯨꯡꯒꯦ ꯍꯥꯏꯔꯁꯨ ꯑꯩꯈꯣꯏꯗꯣ ꯎꯝ ꯎꯝ ꯁꯔ ꯁꯔ ꯅꯨꯡꯊꯤꯜ ꯊꯨꯡꯒꯤ ꯍꯥꯏꯔꯕꯁꯨ ꯊꯕꯛꯇꯣ ꯂꯩꯕꯒꯤꯀꯣ
ꯎꯝ
ꯑꯗꯨꯒꯤ ꯆꯥꯛ ꯆꯥꯕ ꯂꯣꯏꯈ꯭ꯔꯒ ꯑꯩꯗꯣ ꯉꯥꯏꯍꯥꯛ ꯄꯣꯊꯥꯔꯒ ꯃꯩꯁꯨ ꯃꯨꯠꯈꯤꯕꯗꯣ ꯉꯁꯥꯏ ꯍꯧꯖꯤꯛꯄꯨꯗꯤ ꯂꯥꯛꯈ꯭ꯔꯦ ꯑꯗꯨ ꯑꯗꯨꯃꯥꯏꯅ ꯇꯧꯒꯦ ꯇꯧꯕꯅꯤ
ꯑ ꯃꯥꯏ ꯃꯨꯠꯈ꯭ꯔꯗꯤ ꯂꯩꯕ ꯌꯥꯝ ꯅꯨꯡꯉꯥꯏꯇꯕꯅꯤꯅ ꯊꯝꯃꯣꯏꯒꯁꯤ ꯃꯨꯠꯄ ꯀꯃꯥꯏꯅ ꯇꯧꯋꯦꯕ ꯃꯥꯏ ꯃꯨꯠꯂꯗꯤ
ꯍꯣ ꯍꯣ ꯍꯣꯏ ꯑꯩꯗꯤꯗ ꯑꯗꯨꯅ ꯍꯦꯛꯇ ꯌꯥꯎꯗꯕ ꯐꯟꯕꯤꯠꯇ꯭ꯔꯤꯒ
ꯎꯝ
ꯎ ꯇꯔꯦꯠ ꯅꯤꯄꯥꯜꯗꯒ ꯊꯝꯕ ꯌꯥꯎꯋꯦ ꯑꯩꯗꯤ ꯌꯥꯝꯅ ꯁꯥꯊꯤꯕꯅꯦ
ꯐꯣꯟ ꯄꯥꯏꯔꯗꯤ ꯇꯦꯡ ꯇꯦꯡꯅ ꯑꯗꯨꯝ ꯄꯥꯏꯕꯒꯤꯀꯣ ꯐꯣꯟꯗꯣ ꯌꯥꯗ꯭ꯔꯕꯣ
ꯑꯣ
ꯅꯪꯒꯤꯗꯤ ꯍꯦꯡ ꯀ꯭ꯔꯤ ꯀ꯭ꯔꯤ ꯀꯥꯏ ꯀꯔꯥꯏ ꯆꯠꯀꯦꯔꯥ
ꯍꯌꯦꯡꯁꯦ ꯑꯩꯁꯦ ꯈꯪꯗ꯭ꯔꯤꯗ ꯀꯗꯥꯏ ꯆꯠꯀꯦꯔ ꯍꯌꯦꯡ ꯊꯣꯛꯄꯗꯅ ꯈꯪꯉꯅꯤꯗ